ꯑ
ꯇꯥꯕ꯭ꯔꯣ
ꯆꯥꯛ ꯏꯁꯤꯡ ꯆꯥꯔꯕꯣ ꯇꯥꯏꯌꯦ ꯇꯥꯏꯌꯦ ꯆꯥꯛ ꯏꯁꯤꯡ ꯆꯥꯔꯕꯣ
ꯇꯥꯕ꯭ꯔꯣ
ꯀꯔꯤ ꯅꯨꯡꯉꯥꯏꯔꯤꯌꯦ ꯀꯔꯤ ꯇꯧꯔꯝꯃꯤꯅꯣ
ꯏꯃꯨꯡꯗ ꯁꯨꯝ ꯐꯝꯕꯅꯤꯗ
ꯆꯥꯛ ꯏꯁꯤꯡ ꯆꯥꯔꯕꯣ
ꯆꯥꯛ ꯆꯥꯗ꯭ꯔꯤ ꯀꯟꯅ ꯊꯣꯡꯉꯤ
ꯀꯩ ꯌꯦꯟꯖꯥꯡ ꯊꯣꯡꯉꯤꯅꯣ
ꯌꯦꯟ ꯊꯣꯡꯉꯝꯕꯅꯦ
ꯑ
ꯁꯣꯝꯕꯨ ꯁꯣꯝꯕꯨ ꯆꯥꯛ ꯆꯥꯕꯤꯔꯕꯣ ꯍꯜꯂꯣ
ꯆꯥꯔꯦ ꯆꯥꯔꯦ
ꯀꯩ ꯃꯊꯦꯜ ꯇꯧꯕꯤꯒꯦ
ꯉꯁꯤꯁꯦ ꯉꯥ ꯊꯣꯡꯕ ꯆꯥꯏ
ꯑꯣ ꯃꯔꯥꯡ ꯀꯥꯏꯅ ꯐꯪꯕꯔꯣ ꯑꯗꯣꯝꯗꯣ
ꯐꯪꯉꯦ ꯐꯪꯉꯦ ꯑꯗꯨꯝ ꯉꯥ ꯑꯗꯨꯝ ꯕꯖꯥꯔꯗꯒꯤ ꯂꯩꯔꯒ ꯑꯗꯨꯝ ꯆꯥꯏ
ꯉꯥꯖꯦ ꯀꯔꯤ ꯉꯥꯅ ꯃꯔꯨ ꯑꯣꯏꯅ ꯐꯪꯒꯦ
ꯅꯥꯄꯤ ꯆꯥꯕꯤ
ꯎꯝ
ꯅꯣꯡ ꯇꯥꯗꯕ꯭ꯔꯣ
ꯅꯣꯡꯁꯤ ꯌꯥꯝ ꯀꯟꯅꯗꯤ ꯇꯥ ꯀꯟꯕ ꯈꯣꯠꯄ ꯎꯝ ꯑꯗꯣꯝꯗꯤ ꯅꯣꯡ
ꯅꯨꯡꯉꯥꯏ ꯀꯩ ꯍꯥꯏꯕꯅꯣ
ꯑꯗꯨꯝ ꯇꯕꯨ ꯅꯣꯡ ꯇꯥꯕ꯭ꯔꯣ
ꯎꯝ ꯑꯩꯈꯣꯏꯔꯣꯝꯗꯗꯤ ꯈꯔ ꯈ ꯇꯥꯏꯌꯦ ꯅꯣꯡꯁꯦ ꯌꯥꯝ ꯀꯟꯅ ꯇꯥꯕꯗꯤ ꯑꯣꯏꯗꯦ
ꯑꯣ ꯅꯣꯡ ꯀꯥꯞ ꯅꯣꯡ ꯇꯥꯕꯒꯤ ꯏꯁꯤꯡ ꯆꯥꯎꯕ ꯈꯣꯠ ꯇꯧꯕꯔꯣ
ꯇꯧꯗꯦꯗ ꯀꯟꯅ ꯇꯥꯗꯕꯅꯤꯅ ꯏꯁꯤꯡ ꯆꯥꯎꯗꯦ
ꯎꯝ
ꯊꯕꯛ ꯏꯪꯈꯥꯡ ꯀꯃꯥꯏ ꯀꯃꯥꯏ ꯇꯧꯔꯤꯒꯦ
ꯊꯕꯛ ꯏꯟꯈꯥꯡꯁꯤ ꯑꯗꯨꯝ ꯂꯩꯔꯤ ꯍꯥꯏꯗꯨꯅꯤ ꯑꯃꯥ ꯑꯃꯨꯛ ꯇꯧ ꯑꯃ ꯑꯃꯨꯛ ꯇꯧ ꯌꯨꯝ ꯈꯔ ꯁꯥ ꯑꯗꯒꯤ ꯆꯦꯛ ꯈꯔꯁꯨ ꯑꯗꯨꯒꯨꯝꯕ ꯈꯔ ꯇꯧꯔꯤ ꯍꯥꯏꯇꯥꯔꯦ
ꯌꯨꯝꯗꯒꯗꯤ ꯆꯠꯇ꯭ꯔꯕꯣ
ꯌꯨꯝꯁꯤ ꯑꯗꯨꯝ ꯃꯔꯛ ꯃꯔꯛ ꯆꯠꯂꯤ ꯇꯥꯔꯦꯅꯦ
ꯑꯉꯥꯡꯗꯤ ꯀꯌꯥ ꯂꯩꯕꯤꯔꯒꯦ
ꯑꯉꯥꯡ ꯑꯅꯤꯁꯨꯔꯦ
ꯑꯣ ꯅꯨꯄꯤꯔꯣ ꯅꯨꯄꯥꯔꯣ
ꯅꯨꯄꯤ ꯑꯃꯒ ꯅꯨꯄꯥ ꯑꯃꯒ
ꯎꯝ ꯑꯗꯨ ꯃꯇꯝꯁꯤꯒꯤ ꯅꯣꯡ ꯇꯥꯕꯁꯤꯗ ꯆꯥꯛ ꯌꯦꯟꯁꯥꯡꯗꯤ ꯑꯗꯨꯝ ꯆꯥꯕ ꯌꯥꯕꯤꯔꯤꯕ꯭ꯔꯥ ꯅꯠꯇ꯭ꯔꯒꯅ ꯀꯃꯥꯏ ꯇꯧꯔꯤ
ꯅꯣꯡ ꯇꯥꯕꯅꯤꯅ ꯌꯦꯟꯒꯨꯝꯕ ꯑꯣꯛꯀꯨꯝꯕ ꯑꯗꯨꯝꯕ ꯇꯧꯔꯒ ꯑꯗꯨꯝ ꯊꯣꯡꯉꯒ ꯆꯥꯔꯦ
ꯐꯩꯅꯦ ꯐꯩꯅꯦ ꯑꯗꯨꯗꯤ ꯌꯦꯟꯒꯨꯝꯕꯥ ꯑꯣꯛ ꯀꯨꯝꯕꯗꯤ ꯃꯔꯥꯡ ꯀꯥꯏꯅ ꯐꯪꯕ꯭ꯔꯥ
ꯐꯪꯉꯦ ꯑꯗꯨꯝ ꯃꯄꯥꯟ ꯊꯣꯛꯑꯒ ꯑꯗꯨꯝ ꯐꯪꯕꯅꯤꯅ ꯑꯗꯨꯝ ꯃꯄꯥꯟ ꯊꯣꯛꯑꯒ ꯂꯩꯔꯦ ꯑꯗꯨꯒ ꯆꯥꯔꯦ
ꯍꯧꯖꯤꯛꯀꯤ ꯃꯇꯝꯗ ꯑꯣꯛꯀꯤ ꯂꯥꯏꯅꯥꯒꯥꯡꯁꯨ ꯑꯗꯨꯝ ꯂꯥꯛꯏꯗꯅ
ꯑꯥ
ꯑꯣꯛꯀꯤ ꯂꯩꯅꯥ ꯍꯧꯖꯤꯛꯇꯤ ꯑꯗꯣꯝ ꯅꯥꯀꯟ ꯍꯥꯏꯗꯤ ꯑꯩꯈꯣꯏꯒꯤ ꯃꯔꯨꯞꯈꯣꯏꯒꯤ ꯁꯥꯏꯠ ꯂꯩꯒꯔꯕ꯭ꯔꯥ
ꯑꯣꯛꯁꯦ ꯑꯩꯈꯣꯏꯔꯣꯝꯗꯗꯤ ꯑꯗꯨꯒꯤ ꯂꯥꯏꯅꯥ ꯇꯤꯟꯅꯥꯗꯨꯗꯤ ꯌꯥꯎꯔꯛꯇꯦ ꯍꯧꯖꯤꯛꯐꯥꯎꯒꯤꯗꯤ
ꯑꯁ ꯌꯥꯝ ꯐꯔꯦꯅꯦ ꯑꯗꯨ
ꯍꯣꯏ ꯁꯣꯝ ꯂꯥꯏ ꯍꯔꯥꯎꯕꯒ ꯆꯠꯄꯤꯗ꯭ꯔꯕꯣ ꯍꯟꯗꯛꯇꯤ ꯂꯥꯏ ꯍꯔꯥꯎꯗꯕ ꯀꯃꯥꯏ ꯀꯃꯥꯏꯅ ꯇꯧꯔꯒꯦ ꯈꯨꯟꯒꯤ ꯑꯣꯏꯕ ꯂꯥꯏ ꯇꯤꯟꯒꯤ ꯊꯕꯛ ꯑꯃ ꯑꯃ ꯀꯃꯥꯏꯅ ꯇꯧꯔꯤ
ꯂꯥꯏ ꯍꯔꯥꯑꯣ ꯁꯤ ꯑꯗꯨꯝ ꯈꯔ ꯈꯔꯗꯤ ꯆꯠꯂꯤ ꯍꯥꯏꯗꯨꯅꯤ ꯑꯩꯈꯣꯏꯒꯤ ꯂꯝꯁꯤꯒꯤ ꯑꯣꯏꯕ ꯑꯃꯠꯇ ꯉꯥꯏꯔꯕ ꯀꯨꯝꯍꯩ ꯑꯃ ꯑꯃꯅꯤꯅꯀꯣ
ꯎꯝ
ꯆꯍꯤ ꯈꯨꯗꯤꯡ ꯆꯍꯤ ꯑꯃꯗ ꯑꯃꯨꯛꯇꯪꯗ ꯂꯥꯛꯄꯅꯤꯅ ꯂꯥꯏ ꯍꯔꯥꯑꯣꯕꯁꯤ ꯆꯂꯤ ꯍꯥꯏꯇꯥꯔꯦ
ꯎꯝ
ꯑꯗꯨꯝ ꯂꯥꯏ ꯍꯔꯥꯎꯕ ꯍꯥꯏꯁꯤꯗꯤ ꯑꯩꯈꯣꯏ ꯃꯍꯧꯁꯥꯗꯒꯤ ꯂꯩꯥꯏꯔꯛꯂꯕ ꯈꯣꯏ ꯅꯥꯠ ꯑꯣꯏꯕ ꯊꯧꯔꯝ ꯑꯃꯅꯤꯅ ꯍ ꯃꯥꯁꯤ ꯎ ꯆꯍꯤ ꯈꯨꯗꯤꯡꯒꯤ ꯌꯥꯕꯅꯗꯤ ꯐꯩ ꯍꯥꯏꯩꯅ ꯈꯜꯂꯤ
ꯍꯣꯏ ꯆꯨꯝꯃꯦ ꯆꯨꯝꯃꯦ ꯆꯍꯤ ꯈꯨꯗꯤꯡꯒꯤ ꯌꯥꯎꯒꯗꯕꯅꯤ ꯅꯨꯄꯤ ꯑꯉꯥꯡꯗꯤ ꯀꯃꯥꯏꯅ ꯇꯧꯔꯤꯒꯦ ꯑꯉꯥꯡ ꯅꯨꯄꯤ ꯅꯥ ꯑꯌꯦꯛ ꯌꯥꯎꯗꯕ꯭ꯔꯣ
ꯌꯥꯑꯣꯗꯦ ꯌꯥꯑꯣꯗꯦ ꯌꯥꯑꯣꯗꯦ ꯃꯔꯨꯞꯈꯣꯏꯕꯨ ꯂꯥꯏ ꯌꯥꯝ ꯍꯔꯥꯎꯗꯕ꯭ꯔꯅꯦ
ꯍꯥꯔꯥꯑꯣꯏ ꯅꯍꯥꯟ ꯁꯤꯗ ꯂꯥꯏꯒꯤ ꯖꯒꯣꯏ ꯁꯥꯕ ꯑꯗꯨꯒ ꯑꯗꯨꯝ ꯌꯦꯡꯉꯨ ꯌꯦ ꯊꯣꯛꯑꯒ
ꯑꯣ ꯐꯔꯦꯅꯦ ꯑꯗꯨꯗꯤ
ꯎꯝ ꯌꯥꯝꯅ ꯀꯨꯏꯅꯗꯤ ꯍꯔꯥꯎꯗ꯭ꯔꯦ ꯏꯔꯥꯡ ꯐꯔꯥꯡ ꯂꯩꯕꯅꯤꯅꯀꯣ
ꯑꯣ
ꯌꯥꯝ ꯀꯨꯏꯅ ꯍꯔꯥꯎꯕ ꯌꯥꯗꯕꯅꯤꯅ
ꯑꯣꯏ ꯁꯣꯝꯒꯤ ꯑꯩꯈꯣꯏꯒꯤ ꯅꯥꯠꯀꯤ ꯑꯣꯏꯕ ꯊꯧꯔꯡꯒꯤ ꯃꯇꯥꯡꯗ ꯈꯤꯇꯪ ꯍꯥꯏꯕꯤꯌꯨꯗꯅ
ꯅꯥꯠꯀꯤ ꯑꯣꯏꯕ ꯊꯧꯔꯝꯁꯦ ꯍꯧꯖꯤꯛꯇꯤ ꯍꯟꯗꯛꯀꯤ ꯀꯥꯂꯦꯟꯒꯤ ꯊꯥꯁꯤꯗ ꯑꯩꯈꯣꯏꯒꯤ ꯀꯨꯔꯥꯂꯝꯗꯥꯏꯕ ꯍꯥꯏꯅ ꯇꯧꯋꯦꯕꯀꯣ ꯈꯨꯟꯒꯤ ꯑꯣꯏꯒ ꯑꯍꯟ ꯁꯤꯡꯅ ꯌꯨꯝꯊꯣꯡꯒꯤ ꯆꯦꯡ ꯆꯥꯛ ꯈꯥꯏꯔꯒ ꯂꯥꯏꯗ ꯑꯉꯝꯕ ꯈꯥꯏꯔꯛꯄꯗ ꯊꯣꯡꯉꯒ ꯀꯠꯂꯒ ꯈꯨꯟꯗꯨꯒꯤ ꯑꯍꯣꯡ ꯑꯆꯥꯎ ꯂꯩꯅꯕ ꯑꯗꯨꯒ ꯊꯣꯡꯉꯒ ꯆꯥꯃꯤꯟꯅꯕ ꯑꯗꯨꯒ ꯅꯨꯃꯤꯗꯥꯡꯒꯤ ꯋꯥꯏꯔꯝꯗ ꯑꯍꯜ ꯂꯃꯟꯁꯤꯡꯅ ꯁꯔꯣꯏ ꯈꯥꯡꯕ ꯍꯥꯏꯅ ꯑꯗꯨꯃ ꯇꯧꯋꯦꯀꯣ ꯈꯨꯟꯗꯨꯒꯤ ꯐꯠꯇꯅꯨꯡꯗ ꯊꯣꯛꯇꯅꯕ ꯃꯈꯟꯗꯨꯒꯤ ꯌꯥꯏꯐꯅꯕ ꯀꯣ
ꯎꯝ
ꯊꯥꯒꯤ ꯁꯨꯃꯥꯏꯅ ꯇꯧꯔꯦ ꯑꯗꯨꯒ ꯑꯩꯈꯣꯏꯒꯤ ꯂꯥꯏ ꯍꯔꯥꯎꯕꯁꯤꯒꯤ ꯂꯥꯏ ꯑꯔꯣꯏꯕ ꯅꯨꯃꯤꯠꯇ ꯍꯤꯌꯥꯡ ꯇꯥꯟꯅꯕ ꯍꯥꯏꯗꯅ ꯇꯧꯋꯦꯕꯀꯣ ꯇꯨꯔꯦꯟꯗ ꯃꯣꯏ ꯑꯩꯈꯣꯏꯒꯤ ꯂꯥꯏ ꯃꯔꯤ ꯏꯁꯣꯔ ꯃꯔꯤꯒꯤ ꯍꯤ ꯃꯔꯤ ꯇꯧꯔꯒ ꯑꯗꯨꯃꯥꯏꯅ ꯍꯤꯌꯥꯡ ꯇꯥꯟꯅꯤ
ꯎꯝ ꯄꯁꯒꯤ ꯀꯥꯏ ꯌꯥꯎꯁꯪꯒꯤ ꯀꯨꯝꯍꯩꯗꯤ ꯀꯃꯥꯏꯅ ꯇꯧꯕꯤꯒꯦ
ꯌꯥꯎꯁꯪꯒꯤ ꯀꯨꯝꯍꯩꯁꯦ ꯍꯟꯗꯛꯁꯦ ꯑꯩꯁꯦ ꯃꯄꯥꯟ ꯀꯌꯥ ꯊꯣꯛꯇꯦ ꯑꯗꯣ ꯑꯉꯥꯡꯈꯩꯅ ꯌꯨꯝꯊꯣꯡ ꯈꯨꯗꯤꯡꯒꯤ ꯆꯠꯂꯒ ꯁꯦꯜ ꯈꯥꯏꯔꯒ ꯆꯥꯛ ꯆꯥꯅꯕ ꯑꯗꯒꯤ ꯌꯥꯎꯁꯪꯒꯤ ꯑꯕꯦꯔ ꯇꯩꯕ ꯊꯥꯕꯜ ꯆꯣꯡꯕ ꯑꯗꯨꯒꯨꯝꯕ ꯈꯔꯗꯤꯝ ꯇꯧꯋꯦ ꯑꯗꯨ ꯊꯥꯕꯜ ꯆꯣꯡꯕ ꯍꯥꯏꯁꯤꯗꯤ ꯑꯩꯈꯣꯏꯒꯤ ꯅꯥꯠꯀꯤ ꯑꯣꯏꯕ ꯀꯨꯝꯍꯩꯅꯤꯗꯅꯀꯣ ꯁꯤꯗꯤ ꯇꯣꯛꯄ ꯌꯥꯗ꯭ꯔꯕꯅꯤꯅ ꯑꯗꯨꯃꯥꯏꯅ ꯅꯨꯃꯤꯗꯥꯡꯗ ꯊꯕꯜ ꯆꯣꯡꯕꯒꯤ ꯊꯧꯔꯝꯁꯦ ꯑꯗꯨꯝ ꯇꯧꯋꯤ
ꯎꯝ ꯂꯥꯏ ꯍꯔꯥꯎꯕꯗ
ꯎꯃ ꯂꯥꯏ ꯍꯔꯥꯎꯕꯁꯦ ꯍꯟꯗꯛꯀꯤꯁꯤꯗꯤ ꯌꯥꯝꯅ ꯍꯔꯥꯎꯈꯤꯗ꯭ꯔꯅꯤꯅ ꯊꯣꯏꯗꯣꯛꯄꯗꯤ ꯇꯧꯈꯤꯗ꯭ꯔꯦ
ꯎꯝ
ꯑꯗꯣ ꯁꯣꯝ ꯁꯣꯝ ꯑꯗꯨꯝ ꯁꯥꯏꯠꯀꯤ ꯂꯥꯏ ꯍꯔꯥꯎꯕꯒꯤ ꯊꯧꯔꯝꯁꯤꯗꯤ ꯀꯃꯥꯏ ꯀꯃꯥꯏꯅ ꯇꯧꯒꯦ ꯍꯥꯏꯕꯗꯤ ꯂꯝ ꯑꯃꯒ ꯂꯝ ꯑꯃꯒꯁꯦ ꯂꯥꯏ ꯍꯔꯥꯎꯕꯒꯤ ꯃꯑꯣꯡꯁꯦ ꯃꯥꯟꯅꯗꯦꯗꯅꯀꯣ
ꯎꯝ
ꯑꯗꯣ ꯈꯔ ꯑꯝꯇ ꯍꯥꯏꯕꯤꯔꯣꯅꯦ ꯑꯩꯁꯦ ꯈꯪꯅꯤꯡꯅ ꯇꯧꯕꯅꯦꯕ
ꯑꯣ ꯁꯨꯃꯥꯏꯅ ꯇꯧꯋꯤ ꯑꯩꯈꯣꯏꯒꯤ ꯏꯌꯥꯝꯕ ꯂꯥꯏ ꯍꯔꯥꯎꯕꯁꯤ ꯀꯂꯦꯟꯒꯤ ꯍꯨꯝꯅꯤ ꯆꯟꯕ ꯅꯨꯃꯤꯠꯇꯒꯤ ꯑꯌꯥꯝꯕ ꯍꯧꯅꯩ
ꯎꯝ
ꯑꯗꯨꯒ ꯅꯨꯃꯤꯠ ꯃꯥꯄꯜꯅꯤ ꯆꯨꯞꯅ ꯍꯔꯥꯎꯏ
ꯎꯝ
ꯂꯥꯌ ꯍꯥꯔꯥꯎꯕ ꯊꯧꯔꯝ ꯍꯥꯏꯁꯦ ꯑꯗꯨꯝ ꯑꯩꯈꯣꯏꯒꯤ ꯇꯨꯔꯦꯟꯗꯒꯤ ꯂꯥꯏꯕꯨ ꯏꯪꯀꯧꯔꯒ
ꯎꯝ
ꯅꯨꯃꯤꯠꯇꯗꯒꯤ ꯍꯔꯥꯎꯕ ꯍꯧꯢ ꯑꯗꯨꯝ ꯂꯥꯏ ꯒꯤ ꯑꯣꯏꯕ ꯏꯁꯩ ꯂꯩ ꯖꯒꯣꯏ ꯅꯥꯠꯀꯤ ꯑꯣꯏꯕ ꯕꯤꯁꯦꯁ ꯆꯛꯆꯥ ꯁꯤꯖꯤꯟꯅꯔꯒ ꯌꯥꯝꯅ ꯇꯔꯨ ꯇꯅꯥꯟꯅ ꯑꯩꯈꯣꯏꯒꯤ ꯆꯠꯅꯔꯤꯕ ꯀ ꯃꯍꯧꯁꯥꯗꯒꯤ ꯆꯅꯥꯔꯛꯄ ꯃꯈ ꯃꯈꯩꯁꯤꯡ ꯉꯥꯛꯅ ꯆꯠꯂꯒ ꯌꯥꯝꯅ ꯏꯀꯥꯏ ꯀ ꯌꯥꯝꯃ ꯌꯥꯎꯅ ꯇꯧꯏ ꯑꯍꯜ ꯂꯃꯟ ꯂꯩꯀꯥꯏ ꯑꯃꯁꯨ ꯂꯩ ꯕꯅꯤꯅ
ꯎꯝ
ꯑꯩꯈꯣꯏꯅ ꯃꯇꯝꯁꯤꯒꯤ ꯏꯔꯥꯡ ꯊꯥꯎꯗ ꯑꯗꯨꯝ ꯌꯥꯝ ꯐꯖ ꯌꯥꯝ ꯐꯖꯅ ꯇꯧꯏ
ꯍꯣꯏ
ꯍꯔꯥꯎꯕꯁꯤꯡ ꯂꯣꯏꯔꯒ ꯑꯩꯈꯣꯏ ꯃꯩꯇꯩꯒꯤ ꯑꯣꯏꯕ ꯃꯨꯛꯅꯥ ꯍꯥꯏꯗ ꯑꯃ ꯂꯩ
ꯍ ꯍꯣꯏ
ꯃꯨꯛꯅ ꯍꯥꯏꯖꯦ ꯍꯣꯏ ꯄꯥꯪꯒꯟ ꯆꯥꯡꯌꯦꯡꯅꯕ ꯑꯃꯁꯨꯡ ꯍꯥꯏꯅꯩ ꯀꯨꯏꯔꯕ ꯃꯇꯝꯗꯒꯤ ꯍꯧꯔꯛꯄꯅꯤ ꯈꯝꯕ ꯊꯣꯏꯕꯤꯒꯤ ꯃ ꯃꯇꯝꯗꯒꯤ ꯃꯅꯤ ꯑꯩꯈꯣꯏꯒꯤ ꯆꯠꯅꯔꯤꯕ ꯂꯤꯆꯠ ꯁꯥꯖꯠꯁꯤꯒꯤ ꯃꯇꯥꯡꯗꯁꯨ ꯌꯥꯝꯅ ꯎ ꯌꯥꯝ ꯌꯥꯝꯅ ꯊꯣꯡꯗꯕ ꯌꯥꯝ ꯐꯖꯕ ꯄꯨꯡꯅꯥ ꯍꯥꯏꯗꯅꯃ ꯂꯩ
ꯍ ꯍꯣ
ꯃꯨꯛꯅꯥ ꯑꯁꯤꯗ ꯃꯤꯑꯣꯏ ꯇꯔꯥꯒ ꯃꯔꯤꯅ ꯁꯥꯕꯅꯤ ꯀꯧꯅꯥ ꯑꯁꯤ ꯌꯦꯡꯕꯗꯁꯨ ꯌꯥꯝ ꯅꯨꯡꯉꯥꯏ ꯑꯗꯨꯝ ꯂꯝꯄꯥꯛ ꯑꯃꯗ ꯍꯛꯇ ꯇꯣꯡꯉꯒ ꯃꯨꯡꯗꯁꯦ ꯁꯤ ꯁꯥꯟꯅꯕꯅꯦ
ꯎꯝ ꯃꯨꯛꯅꯥꯁꯤꯗ ꯍꯥꯏꯗꯤ ꯂꯝ ꯂꯝꯒ ꯃꯥꯟꯅꯔꯝꯗꯕꯁꯨ ꯌꯥꯏ ꯑꯗꯨ ꯃꯨꯛꯅꯥ ꯍꯥꯏꯁꯤꯗ ꯌꯥꯇ꯭ꯔꯥ ꯍꯥꯏꯕ ꯑꯃ ꯌꯥꯇ꯭ꯔꯥ ꯃꯊꯪ ꯍꯥꯏꯕ ꯑꯃ ꯂꯩꯗꯅ ꯑꯗꯨ ꯌꯥꯇ꯭ꯔꯥꯁꯦ ꯂꯝ ꯈꯔꯗꯗꯤ ꯑꯇꯣꯞꯄ ꯂꯝꯗꯒꯤ ꯂꯥꯛꯑꯒ ꯑꯗꯨꯃꯥꯏꯅ ꯑꯗꯨꯁꯨ ꯌꯥꯎꯋꯤ ꯑꯗꯨꯒ ꯁꯣꯝ ꯖꯇ꯭ꯔꯥꯒꯤ ꯀꯩꯅꯣꯁꯤꯗꯤ ꯀꯃꯥꯏꯅ ꯑꯣꯏꯕꯤꯒꯦ ꯑꯗꯨꯒ ꯁꯣꯝꯒꯤ